ꯍꯜꯂꯣ
ꯍꯂꯣ ꯍꯂꯣ ꯍꯣ ꯇꯥꯢ ꯍꯣꯏ ꯍꫭꯏ ꯇꯥꯏꯌꯦ ꯀꯩꯗꯧꯅꯣ ꯑꫭ ꯑꯩꯗꯤ ꯇꯨꯝꯅꯤꯡꯉꯥꯏ ꯇꯧꯔꯒ ꯂꯩꯔꯦ ꯑꯧ ꯀꯔꯤ ꯍꯤꯟꯖꯥꯡ ꯆꯥꯔꯕ꯭ꯔꯣ
ꯑꯩꯗꯤ ꯑ ꯉꯁꯤꯗꯤ ꯌꯦꯟꯗꯦꯝꯒ ꯑ ꯏꯔꯣꯝꯕꯗꯣ
ꯑꯣ ꯌꯥꯝ ꯍꯥꯎꯕꯅꯦꯍꯦ ꯍꯣꯏ ꯌꯦꯟꯗꯦꯝ ꯏꯔꯣꯟꯕ ꯈꯪꯉꯦ ꯑꯣ ꯌꯥꯝ ꯍꯥꯎꯔꯝꯅꯤꯍꯦ ꯁꯤꯗꯤ
ꯑꯥ ꯍꯣꯏ ꯅꯪꯗꯤ
ꯑꯍꯣꯏꯗꯤ ꯍꯣꯏ ꯍꯣꯁꯇꯦꯜꯗ ꯂꯩꯕꯒꯤ ꯍꯦꯟꯖꯥꯡ ꯍꯥꯎꯕ ꯆꯥꯕ ꯐꯪꯗ꯭ꯔꯦ
ꯑꯣ
ꯆꯥꯔꯦ ꯈꯣꯏꯗꯤ
ꯑꯧ ꯍꯣꯏ ꯍꯣꯁꯇꯦꯜꯗ ꯂꯩꯕꯗꯤ ꯍꯣꯏ ꯑꯗꯨꯃꯥꯏ ꯇꯧꯕꯅꯤ
ꯑꯥꯎ
ꯑꯩꯁꯨ ꯃꯨꯛꯀꯥ ꯍꯜꯂꯛꯔꯗꯤ ꯑꯁ ꯗꯥꯜ ꯆꯥꯗꯣꯏꯅꯤ
ꯑꯣ ꯍꯧꯖꯤꯛ ꯚꯦꯀꯦꯁꯟꯒꯨꯝꯕ ꯂꯩꯕ꯭ꯔꯥ
ꯑꯧ ꯍꯣꯏ ꯈꯨꯟꯗ ꯂꯩꯕꯀꯣ
ꯑꯣ
ꯑꯗꯨꯒꯤ ꯍꯣꯁꯇꯦꯜꯗ ꯍꯜꯂꯛꯑꯗꯤ ꯗꯥꯜ ꯍꯧꯔꯅꯤ ꯑꯃꯨꯛ
ꯍꯣꯁꯇꯦꯜꯒꯤꯅꯤꯅ ꯎꯄꯥꯏ ꯑꯩꯈꯣꯏ ꯈꯣꯏꯗꯤ ꯃꯨꯛꯁꯨ ꯍꯣꯁꯇꯦꯜ ꯂꯥꯏꯕꯒꯤꯀꯣ ꯑꯁ ꯌꯥꯝ ꯋꯥꯔꯒ ꯂꯩꯒꯅꯤ ꯌꯦꯟꯔꯨꯝ ꯈꯛꯇ ꯇꯥꯕ ꯐꯪꯉꯦꯕ ꯑꯧ
ꯎꯝ ꯍꯣꯏ ꯃꯣꯏꯗꯣ ꯌꯦꯡ ꯊꯣꯡꯕꯁꯨ ꯑ ꯀꯩ ꯍꯥꯏꯁꯤꯔꯥ ꯑꯥ ꯃꯤ ꯌꯥꯝꯕꯒꯤꯀꯣ ꯍꯥꯎꯁ
ꯑꯧ ꯍꯣꯏ ꯑꯗꯨ ꯑꯈꯣꯏꯗꯤ ꯍꯣꯁꯇꯦꯜꯗ ꯗꯨꯒꯨꯝꯕ ꯌꯦꯟꯖꯥꯡ ꯄꯤꯗꯦꯕ ꯑꯗꯨꯒꯤꯀꯣ ꯍꯞꯇꯥꯗ ꯑꯃꯐꯥꯎ ꯆꯥꯕ ꯐꯪꯗꯦ ꯌꯦꯟꯔꯨꯝꯕꯨꯗꯤ ꯐ꯭ꯔꯥꯏꯗꯦꯗ ꯑꯃ ꯑꯃ ꯆꯥꯕ ꯐꯪꯉꯦ
ꯑꯣ ꯑꯁ ꯑꯗꯨꯗꯤ ꯍꯦꯃꯟꯗ꯭ꯔꯣ
ꯍꯣꯏ ꯑꯩꯈꯣꯏꯁꯨ ꯑꯍꯥꯟꯕ ꯈꯪꯗꯕꯒꯤ ꯍꯣꯏ ꯁꯨꯃꯥꯏꯅ ꯇꯧꯔꯒ ꯂꯩꯔꯦ
ꯑꯣ ꯑꯩꯈꯣꯏꯗꯤ ꯋꯤꯛꯗ ꯌꯦꯟꯒꯨꯝꯕꯗꯣ ꯑꯅꯤꯔꯛ ꯄꯤꯌꯦ ꯑꯗꯨꯒ ꯌꯦꯟ ꯌꯦꯟꯔꯨꯝꯁꯨ ꯑꯅꯤꯔꯛ ꯄꯤꯌꯦ
ꯑꯣ ꯅꯣꯏꯒꯤꯗꯤ ꯐꯥꯏꯅꯦ ꯍꯥꯎꯇꯦ ꯍꯥꯏꯔꯁꯨ ꯍꯣꯏ ꯈꯣꯏ ꯍꯥꯏꯔꯥꯑꯗꯤ ꯑꯣꯏ ꯅꯪ ꯃꯄꯥꯟ ꯔꯣꯝꯒꯨꯝꯕꯗ ꯂꯥꯏꯕ꯭ꯔꯥ
ꯎꯝ ꯍꯣꯏ ꯇꯝꯄꯥꯛꯇ ꯂꯩꯕꯀꯣ
ꯑꯣ
ꯑꯧ ꯈꯨꯟꯗꯗꯤ ꯉꯁꯤꯗꯤ ꯆꯨ ꯆꯨꯗꯦ ꯑꯗꯨ ꯑꯣꯏꯔꯁꯨ ꯉꯔꯥꯡꯗꯣ ꯆꯨꯋꯦ
ꯑꯧ ꯑꯁ ꯏꯪꯕꯒꯤ ꯅꯨꯡꯉꯥꯏꯔꯝꯅꯤꯀꯣ ꯅꯣꯏꯗꯤ ꯌꯥꯝ
ꯑꯥꯎ ꯍꯣꯏ ꯏꯪꯕ ꯅꯨꯡꯉꯥꯏꯌꯦ ꯑꯗꯨ ꯑꯣꯏꯔꯁꯨꯀꯣ ꯅꯣꯡꯁꯦ ꯃꯔꯛ ꯇꯥꯕꯅꯦ ꯍꯥꯏꯕꯗꯤ ꯑꯩꯈꯣꯏꯗꯣ ꯀꯣꯏꯕ ꯆꯠꯁꯦꯅ ꯇꯧꯕꯅꯦꯕ ꯑꯗꯨꯕꯨ ꯆꯨꯕꯗꯣ ꯑꯁ ꯌꯥꯝ ꯅꯨꯡꯉꯥꯏꯇꯦ
ꯍꯣꯏ ꯑꯗꯨꯅꯦ ꯄ꯭ꯂꯥꯟ ꯂꯣꯏꯅꯃꯛ ꯇꯥꯎꯕ ꯂꯣꯏꯔꯒ
ꯑꯥꯎ ꯍꯣꯏ ꯍꯣꯏ ꯅꯣꯡ ꯆꯨꯕꯗꯤꯀꯣ ꯅꯨꯡꯗꯥꯡꯗ ꯈꯛꯇꯅꯤ ꯇꯨꯝꯗꯝ ꯑ ꯇꯨꯔꯝꯗꯥꯏꯗ
ꯍꯣꯏ ꯑꯁ
ꯅꯣꯡꯒꯤ ꯅꯣꯡ ꯆꯨꯕꯒꯤ ꯃꯈꯣꯟ ꯇꯥꯔꯒ ꯇꯨꯝꯕ ꯅꯨꯡꯉꯥꯏꯌꯦꯕ ꯑꯗꯨꯒꯤ
ꯍꯣꯏ ꯍꯣꯏ ꯑꯗꯨꯕꯨꯗꯤ ꯌꯥꯝꯅ ꯅꯨꯡꯉꯥꯏ ꯑꯁ ꯑꯩꯈꯣꯏꯗꯗꯤ ꯍꯥꯏꯗꯤ ꯅꯣꯡ ꯆꯨꯃꯟꯗꯕꯒꯤ ꯈꯣꯏ ꯌꯥꯝ ꯋꯥꯔꯒ ꯂꯩ
ꯑꯌꯥ ꯑ ꯑꯣ ꯅꯣꯡ ꯆꯨ ꯃꯟꯗꯕꯒꯤ
ꯇꯨꯃꯟꯗꯕꯒꯤ ꯑꯣ ꯑꯗꯨ ꯍꯟꯗꯛ ꯈꯔ ꯖꯨꯂꯥꯏ ꯊꯣꯛꯄꯗꯗꯤ ꯈꯔꯗꯤ ꯐꯔꯗꯤ ꯍꯥꯏꯌꯦ ꯗꯣꯡ
ꯑꯣ ꯎꯝ
ꯅꯥ ꯈꯤꯇꯪꯗꯤ ꯏꯪꯂꯒ ꯂꯩꯌꯦ ꯇꯨ ꯀꯦ ꯅꯨꯡꯁꯥ ꯊꯣꯛꯇ꯭ꯔꯒ ꯄꯨꯔ ꯋꯥꯌꯔ ꯅꯨꯡꯉꯥꯏꯔꯦ ꯑꯩ ꯐꯦꯟ ꯊꯥꯔꯁꯨ ꯁꯥ ꯊꯥꯕꯗꯨ ꯁꯤꯈ꯭ꯔꯤꯕ ꯐꯦꯟꯒꯤ ꯍꯤꯠ ꯂꯥꯛꯄꯗꯨ ꯁꯥꯃꯟꯕꯒꯤ
ꯎꯝ ꯁꯥꯕ ꯀꯥꯟꯗꯗꯤ ꯐꯦꯟ ꯁꯥꯔꯁꯨ ꯑꯩ ꯀꯥꯟꯅꯗꯦ ꯀꯩ ꯍꯥꯏꯁꯤꯔꯥ ꯐꯦꯟ ꯊꯥꯔꯁꯨ ꯑꯃꯨꯛ ꯐꯦꯟꯅ ꯀꯩ ꯍꯥꯏꯁꯤꯔꯥ ꯁꯥꯕ ꯍꯦꯜꯂꯦ ꯍꯥꯏꯕ ꯇꯥꯏꯞꯇ
ꯍꯣꯏ ꯑꯩ ꯁꯥꯝꯟ ꯃꯟꯕꯒꯤ ꯊꯥꯏꯅꯈꯣꯏ ꯍꯣꯁꯇꯦꯜ ꯂꯩꯔꯛꯄ ꯃꯇꯝꯗ ꯃꯄꯥꯜ ꯂꯣꯝꯗ ꯐꯔꯁ ꯑꯣꯏꯅ ꯂꯥꯏꯕꯅꯤꯅ ꯁꯥꯃꯟꯕꯒꯤ ꯃꯦꯔꯦꯖ ꯍꯦꯛꯇ ꯏꯁꯤꯡ ꯍꯥꯏꯖꯤꯜꯂꯒ ꯇꯨꯝꯕꯁꯨ ꯃꯤ ꯂꯩꯕꯅꯦ
ꯑꯣꯏ
ꯎꯝ ꯑꯁ ꯑꯗꯨꯕꯨꯗꯤ ꯀꯤꯌꯦꯕ ꯇꯧꯅꯤꯡꯉꯥꯏ ꯑꯗꯨꯒꯤ
ꯎꯝ ꯍꯣꯏ
ꯀꯤꯗꯣ ꯆꯣꯠꯑꯣ ꯇꯨꯝꯕꯅꯦ ꯃꯤꯁꯤꯡ ꯑꯩꯗꯤ ꯀꯤꯖꯩꯌꯦꯕ
ꯍꯣꯏ ꯃꯁꯥ ꯌꯥꯝ ꯐꯥꯕ ꯃꯤꯁꯤꯡ ꯑꯣꯏꯔꯝꯅꯦ
ꯍꯣꯏ ꯑ ꯁꯥꯃꯟꯕꯒꯤ ꯎꯄꯥꯏ ꯂꯩꯇꯦꯅ ꯁꯨꯃꯥꯏꯅ ꯇꯧꯔꯒ ꯂꯩꯕꯅꯤ ꯃꯣꯏꯁꯤꯁꯨ
ꯑꯥꯎ ꯍꯣꯏ ꯕꯨꯗꯤꯀꯣ ꯐꯦꯟꯗ ꯐꯦꯟꯒꯨꯝꯕ ꯏꯁꯇꯦꯟ ꯐꯦꯟꯒꯨꯝꯕꯗ ꯑꯗꯨꯝ ꯀꯩ ꯍꯥꯏꯁꯤꯔ ꯇꯧꯋꯦꯜꯅ ꯆꯣꯠ ꯆꯣꯠꯍꯜꯂꯒ ꯀꯣ ꯑꯗꯨꯝ ꯇꯧꯋꯦ ꯍꯥꯏꯌꯦ
ꯍꯣꯏ ꯀꯨꯂꯔꯒꯨꯝꯕꯁꯨ ꯄꯤꯗꯤ ꯄꯤꯌꯦ ꯑꯗꯨ ꯑꯣꯏꯔꯁꯨ ꯃꯈꯣꯟ ꯑꯃ ꯀꯟꯃꯟꯕꯩ ꯇꯨꯝꯕ ꯌꯥꯗꯕꯗꯣ ꯑꯃꯨꯛꯀꯥ
ꯑꯧ ꯍꯣꯏ ꯍꯣꯏ ꯋꯥꯔꯝꯅꯤ ꯑꯗꯨꯗꯤ ꯅꯣꯏꯁꯦ ꯇꯝꯄꯥꯛꯇ ꯂꯩꯕ ꯃꯥꯜꯂꯦꯀꯣ
ꯑꯧ ꯂꯩꯌꯦ ꯑꯗꯨꯅ ꯇꯝꯄꯥꯛ ꯈꯥꯏꯗꯤ ꯎꯝ ꯑꯥ ꯎꯝ
ꯍꯣꯏ ꯍꯣꯏ ꯃꯄꯥꯟꯂꯣꯝꯗ ꯑꯣ ꯍꯣꯏ
ꯑꯦꯁꯤꯒꯨꯝꯕ ꯊꯥꯒꯦ ꯍꯥꯏꯔꯁꯨ ꯏꯁꯥ ꯏꯁꯥꯒꯤ ꯄꯩꯁꯥꯅ ꯑꯣꯊꯣꯛꯑꯣ ꯍꯥꯏꯌꯦ ꯇꯨꯑꯣꯏꯕꯒꯤ
ꯑꯍꯨꯝ
ꯌꯥꯝ ꯋꯥꯔ ꯂꯩꯌꯦ ꯆꯥꯛ ꯍꯦꯟꯖꯥꯡꯁꯨ ꯍꯥꯎꯇꯦ ꯁꯥꯁꯨ ꯁꯥꯏ ꯌꯥꯝꯅ
ꯑꯥ
ꯑꯩꯈꯣꯏꯒꯤ ꯍꯣꯁꯇꯦꯜ ꯔꯨꯝꯗꯣ ꯈꯔ ꯂꯧꯕꯨꯛ ꯃꯅꯥꯛ ꯑꯣꯏꯕꯒꯤꯀꯣ ꯇꯤꯟ ꯏꯟꯒꯨꯝꯕꯁꯨ ꯌꯥꯝ ꯆꯪꯉꯦꯕ ꯑꯗꯨꯒꯤ ꯂꯩꯅꯥꯁꯨ ꯆ ꯆꯠꯊꯣꯛꯔꯒ ꯂꯩꯕꯅꯦ
ꯎꯝ ꯑꯗꯨꯅꯤ ꯍꯌꯦꯞ
ꯍꯥꯔꯀꯞ ꯆꯥꯕꯒꯤ ꯍꯣꯏ ꯋꯥꯕꯅꯦꯕ ꯃꯣꯏ ꯆꯥꯛ ꯆꯦꯡꯒꯨꯝꯕ ꯂꯧꯕ ꯃꯇꯝ ꯑꯣꯏꯔꯗꯤꯀꯣ ꯌꯥꯝꯅ ꯁꯥꯊꯤ ꯕꯅꯦ ꯍꯦꯟꯖꯤꯟꯅ
ꯍꯣꯏ ꯍꯣꯏ ꯑꯗꯨ ꯑꯥ ꯅꯣꯏ ꯀꯣꯂꯦꯖ ꯀꯥꯕ꯭ꯔꯥ ꯅꯠꯇ꯭ꯔꯒ ꯊꯕꯛ ꯇꯧꯕ꯭ꯔꯥ
ꯑꯩ ꯀꯣꯂꯦꯖ ꯀꯥꯔꯒ ꯂꯩꯌꯦ ꯅꯪꯗꯤ
ꯑꯥꯎ ꯍꯣꯏ ꯆꯥꯞ ꯃꯥꯟꯅꯩꯌꯦ
ꯑꯧ ꯀꯔꯝꯕ ꯁꯦꯃꯤꯁꯇꯔꯒꯨꯝꯕ ꯀꯥꯔꯕ꯭ꯔꯣ
ꯑꯥ ꯊꯥꯔꯠ ꯁꯦꯃꯤꯁꯇꯔꯅꯦ ꯅꯪꯗꯤ
ꯑꯣ ꯑꯩꯈꯣꯏꯅ ꯏꯌꯔꯂꯤ ꯆꯠꯄꯒꯤ ꯑꯩꯅ ꯊꯥꯔꯠ ꯏꯌꯥꯔ ꯀꯥꯔꯒ ꯂꯩꯌꯦ ꯍꯧꯖꯤꯛ
ꯑꯣ ꯑꯣ ꯒꯦꯃꯟ ꯇꯥꯔꯦ
ꯍꯣꯏ ꯁꯦꯃꯤꯁꯇꯔꯒꯨꯝꯕ ꯆꯠꯂꯗꯤ ꯐꯥꯗꯣꯏꯕ ꯅꯠꯇ꯭ꯔꯒ ꯏꯌꯔꯂꯤ ꯆꯥꯠꯄꯒꯤꯀꯣ ꯑꯥ ꯌꯥꯝ ꯋꯥꯔꯒ ꯂꯩ ꯑꯣꯞꯄꯥ ꯑꯩꯈꯣꯏꯒꯤ ꯀꯣꯔꯁ ꯑꯇꯣꯞꯄ ꯈꯣꯏꯗꯤ ꯑꯗꯨꯝ ꯏꯌꯔꯂꯤ ꯆꯠꯂꯦꯕ ꯑꯗꯨꯒꯤ ꯑꯩꯈꯣꯏꯒꯤ ꯀꯣꯔꯁ ꯈꯛꯇ ꯏꯌꯔꯂꯤ ꯆꯠꯂꯒ ꯂꯩꯕꯒꯤ ꯑꯁ ꯌꯥꯝ ꯋꯥꯏ ꯏꯌꯥꯔꯂꯤ ꯆꯠꯄ
ꯍꯣꯏ ꯍꯣꯏ ꯋꯥꯔꯝꯅꯤ ꯑꯗꯨ ꯑꯗꯨꯕꯨ ꯂꯣꯏꯕ ꯀꯥꯟ ꯑꯍꯥ ꯂꯣꯏꯕ ꯀꯥꯟꯗꯗꯤ ꯅꯨꯡꯉꯥꯏꯔꯅꯤꯅ
ꯑꯧ ꯑꯩ ꯈꯪꯗꯦꯗ ꯀꯃꯥꯏꯟ ꯇꯧꯗꯣꯏꯅꯣ ꯌꯥꯝ ꯋꯥꯏꯌꯦꯅꯦ ꯅꯣꯏꯗꯤ ꯇꯨꯝꯅꯤꯡꯉꯥꯏ ꯋꯥꯠꯂꯤꯕ꯭ꯔꯣ
ꯍꯣꯏ
ꯁꯨꯇꯤ ꯂꯩꯕꯅꯤ ꯅꯪ
ꯑꯥꯎ ꯍꯧꯖꯤꯛꯀꯥꯟꯁꯦ ꯕꯣꯜ ꯑꯗꯨꯝ ꯌꯦꯡꯔꯒ ꯑꯥ ꯊꯦꯡ ꯊꯦꯡꯅ ꯇꯨꯝꯕꯗꯣ ꯑꯗꯨꯒꯤ ꯍꯧꯖꯤꯛꯁꯦ ꯑꯗꯨꯝ ꯇꯨꯝꯕ ꯌꯥꯗꯦ ꯍꯥꯏꯇꯥꯔꯦ
ꯑꯥ ꯅꯪꯁꯨ ꯊꯦꯡ ꯊꯦꯡꯅ ꯐꯥꯎ ꯑꯗꯨꯝ ꯕꯣꯜ ꯌꯦꯡꯔ ꯂꯩꯕ꯭ꯔꯥ
ꯑꯥꯎ ꯍꯣꯏ ꯕꯣꯜ ꯌꯥꯝꯅ ꯄꯥꯝꯕ ꯅꯨꯄꯤꯅꯦ ꯑꯩꯁꯦ
ꯑꯣ ꯑꯩꯗꯤ ꯈꯔ ꯅꯨꯡꯉꯥꯏꯗꯕ ꯇꯤꯝ ꯑꯣꯏꯔꯗꯤ ꯌꯦꯡꯗ꯭ꯔꯒ ꯑꯗꯨꯝ ꯑꯩꯅ ꯁꯞꯄꯣꯔꯠ ꯇꯧꯕ ꯇꯤꯝ ꯈꯛꯇ ꯌꯦꯡꯔꯒ ꯂꯩꯏꯕꯣ
ꯑ ꯍꯣꯏ ꯑꯗꯨꯕꯨꯗꯤ ꯇꯧꯋꯦ ꯍꯣꯏ
ꯑꯣ ꯉꯔꯥꯡ ꯅꯨꯡꯗꯥꯡꯁꯨ ꯊꯦꯡꯅ ꯑꯩꯗꯤ ꯑꯔꯖꯦꯟꯇꯤꯅꯥꯕꯨ ꯇꯧꯋꯦ
ꯑꯥ ꯑꯦ ꯑꯦ ꯃꯦꯁ ꯁꯤꯒꯤ ꯐꯦꯟꯔꯥ
ꯅꯪꯗꯤ
ꯑꯁ ꯇꯁꯦꯡꯅ ꯍꯥꯏꯔꯗꯤ ꯑꯩꯒꯤ ꯀꯩ ꯍꯥꯏꯁꯤꯔꯥ ꯑꯩꯒꯤ ꯑ ꯇꯤꯝꯗꯤ ꯁꯤꯈ꯭ꯔꯦ ꯍꯥꯏꯇꯥꯔꯦ ꯑ ꯕ꯭ꯔꯥꯖꯤꯜꯗꯣ
ꯑꯥꯎ
ꯑꯁ ꯃꯣꯏꯕꯨ ꯊꯥꯖꯗ꯭ꯔꯒ ꯁꯤꯕꯅꯦ ꯑꯩꯗꯤ ꯃꯣꯏ ꯀꯥꯒꯦꯔꯥꯅꯗꯤ ꯈꯟꯕꯅꯦ ꯄꯦꯟꯒ ꯁꯅꯥꯅꯕ ꯅꯨꯃꯤꯠꯇꯣ
ꯌꯥꯝꯅ ꯊꯥꯖꯗꯦ ꯃꯣꯏ ꯁꯤꯕꯗꯣ
ꯑꯣ
ꯌꯥꯝꯅꯁꯨ ꯅꯨꯡꯁꯤꯔꯦ ꯑꯗꯣ ꯃꯣꯏ ꯁꯤꯕꯗꯣ ꯌꯦꯡ
ꯎꯝ ꯕ꯭ꯔꯖꯤꯜꯒꯔ
ꯑꯧ ꯃꯣꯏꯗꯣ ꯀꯞ ꯀꯥꯞꯄ꯭ꯔꯥ ꯂꯩꯕꯗꯣ ꯌꯥꯝꯅ ꯅꯨꯡꯁꯤꯌꯦ ꯌꯦꯡꯔꯒ
ꯑꯩꯌꯥ ꯍꯣꯏ ꯌꯦꯡꯕ ꯉꯝꯗꯦꯅꯦ ꯃꯥꯏ ꯂꯣꯔꯗ
ꯍꯣꯏ ꯑꯗꯨꯒ ꯃꯇꯥꯡꯗꯁꯨ ꯑꯃꯨꯛꯀ ꯔꯣꯅꯦꯜꯗꯣ ꯇꯥꯎꯔꯒ ꯀꯥꯞꯄ꯭ꯔꯒ ꯂꯩꯕꯗꯨ ꯃꯣꯏꯒꯤ ꯇꯤꯝꯕꯨ ꯁꯄꯣꯠ ꯇꯧꯗ꯭ꯔꯁꯨ ꯌꯥꯝꯅ ꯅꯨꯡꯁꯤꯌꯦ ꯃꯣꯏꯒꯤ ꯈꯨꯠꯇꯧꯗꯣ ꯌꯦꯡꯂꯒ
ꯎꯝ ꯍꯣꯏ ꯍꯣꯏ ꯍꯣꯏ ꯎꯝ
ꯅꯣꯏꯗꯤ ꯀꯩꯗꯧꯉꯥꯏꯐꯥꯎ ꯁꯨꯇꯤ ꯂꯩꯕ꯭ꯔꯣ
ꯄꯔꯣꯇꯨꯒꯣꯜꯗꯤ
ꯑꯣ ꯅꯪꯗꯤ ꯁꯨꯇꯤ ꯀꯗꯧꯉꯥꯏ ꯐꯥꯎ ꯂꯩꯕ꯭ꯔꯣ ꯍꯥꯏꯕꯅꯤꯗ
ꯑꯥ ꯅꯦꯛꯁ ꯍꯞꯇꯥꯗꯗꯤ ꯍꯧꯔꯅꯤ
ꯑꯣ ꯌꯥꯝ ꯅꯨꯡꯉꯥꯏꯔꯝꯅꯤꯀꯣ ꯈꯨꯟꯗ ꯂꯩꯔꯒ
ꯍꯣꯏ ꯑꯥꯎ ꯍꯣꯏ ꯑꯗꯨꯝ ꯇꯧꯋꯦ ꯌꯥꯝ ꯅꯨꯡꯉꯥꯏꯕꯗꯤ ꯅꯨꯡꯉꯥꯏꯌꯦ ꯍꯣꯏ ꯑꯗꯨꯕꯨ ꯋꯥꯗꯤ ꯋꯥꯏꯌꯦ
ꯑꯧ ꯑꯥꯏ ꯑꯩꯗꯤ ꯂꯥꯎ ꯆꯠ ꯅꯤꯡꯉꯦ ꯆꯠꯇꯕ ꯀꯨꯏꯃꯟ ꯈ꯭ꯔꯕꯒꯤ ꯏꯟꯖꯥꯡ ꯅꯥꯄꯤ ꯍꯦꯛꯄ ꯌꯥꯝ ꯆꯠꯅꯤꯡꯉꯦ
ꯑꯥꯎ ꯍꯣꯏ ꯑꯈꯣꯏꯗꯨꯗꯤ ꯂꯩꯇꯦ ꯑꯗꯨ ꯑꯣꯏꯔꯁꯨ ꯏꯃꯥꯟꯅꯕꯤꯒꯤ ꯆꯠꯄꯀꯣ ꯑꯗꯨꯝ ꯀꯩ ꯍꯥꯏꯁꯤꯔꯥ ꯑꯥꯎ ꯍꯣꯏ ꯌꯨꯝꯗ ꯑꯗꯨꯝ ꯂꯩꯕꯁꯨ ꯅꯨꯡꯉꯥꯏꯇꯦꯗꯅ ꯑꯗꯨꯒꯤ ꯃꯣꯏꯅ ꯆꯠꯁꯦ ꯍꯥꯏꯔꯒ ꯑꯥꯎꯅ ꯍꯥꯏꯔꯒ ꯑꯗꯨꯝ ꯆꯠꯂꯦ
ꯑꯣ ꯑꯩꯌꯥ ꯌꯥꯝ ꯅꯨꯡꯉꯥꯏꯔꯝꯅꯤ ꯑꯩ ꯀꯨꯏꯃꯟꯈ꯭ꯔꯕꯒꯤ ꯑꯩꯗꯤ ꯍꯦꯟꯖꯥꯡ ꯅꯥꯄꯤ ꯂꯧꯕ ꯃꯇꯝꯗꯀꯣ
ꯑ ꯑꯣ ꯍꯣꯏ ꯍꯣꯏ ꯍꯣꯏ ꯎꯝ ꯎꯝ ꯍꯣꯏ
ꯀꯔꯝꯕ ꯆꯠꯄꯔ꯭
ꯑꯗꯨꯝ ꯈꯪꯗꯦꯗ ꯑꯗꯨꯝ ꯑ ꯀꯩ ꯍꯥꯏꯁꯤꯔꯥ ꯑꯧ ꯇꯥꯏꯌꯦ ꯇꯥꯏꯌꯦ
ꯑꯧ ꯑꯣ
ꯑꯈꯣꯏꯅ ꯆꯠꯄꯗꯤ ꯑꯗꯨꯝ ꯃꯤꯛꯁꯅꯤꯗ
ꯑꯣ ꯅꯨꯡꯉꯥꯏꯖꯔꯝꯅꯤ ꯑꯣ ꯁꯨꯇꯤ ꯂꯩꯕ ꯃꯇꯝꯗ ꯐꯖꯅ ꯆꯠꯂꯨ ꯌꯥꯝ ꯆꯠ
ꯍꯣꯏ ꯍꯣꯏ ꯎꯝ ꯑꯁ ꯅꯨꯡꯉꯥꯏ ꯀꯔꯤꯔꯥ ꯑꯥ ꯂꯥꯎꯗ ꯆꯠꯂꯒ ꯁꯤꯡꯖꯨꯒꯨꯝꯕ ꯆꯥꯔꯒꯀꯣ
ꯑꯧ ꯆꯥꯛ ꯆꯥꯕꯁꯨ ꯅꯨꯡꯉꯥꯏꯕꯅꯦ ꯂꯥꯎꯑꯣꯗꯅ ꯍꯣꯏ
ꯎꯝ ꯌꯨꯝꯗ ꯍꯥꯎꯗꯕꯗꯣ ꯂꯥꯎꯗ ꯑꯗꯨꯝ ꯍꯥꯎꯕꯅꯦ
ꯍꯣꯏ ꯑꯥ ꯌꯨꯝꯗ ꯆꯥꯛ ꯍꯦꯟꯖꯥꯡ ꯆꯥꯕ ꯆꯥꯅꯤꯡꯗ꯭ꯔ ꯁꯨ ꯂꯥꯎ ꯍꯦꯛ ꯌꯥꯎꯕꯗ ꯌꯥꯝ ꯍꯥꯎꯕꯅꯦꯕ ꯑꯁ ꯅꯨꯡꯉꯥꯏꯖꯔꯝꯅꯤ ꯌꯥꯝꯅ
ꯎꯝ ꯅꯨꯡꯉꯥꯏ ꯋꯥꯗꯤ ꯋꯥꯌꯦ ꯑꯗꯨ ꯑꯣꯏꯔꯁꯨ ꯑꯗꯨꯝ ꯅꯨꯡꯉꯥꯏ
ꯑꯧ ꯂꯥꯎꯒꯨꯝꯕꯗꯣ ꯂꯥꯞꯄ꯭ꯔꯥ
ꯍꯣꯏ ꯂꯥꯞꯄꯨꯗꯤ ꯂꯥꯞꯄꯦ ꯌꯥꯝꯅ ꯂꯥꯞꯄꯗꯤ ꯅꯠꯇꯦ
ꯑꯧ ꯑꯁ ꯅꯪ ꯑꯥꯥ ꯀꯣꯂꯦꯖ ꯍꯜꯂꯛꯇ꯭ꯔꯤꯀꯥꯟꯗ
ꯑꯥꯎ ꯍꯣꯏ ꯑꯗꯨꯅꯦ ꯑꯗꯨꯒꯤꯅꯦ ꯆꯠꯂꯤꯁꯦ ꯑꯗꯨꯕꯨ ꯉꯥꯔꯥꯡꯗꯤ ꯆꯠꯇꯦ